ꯑꯣ ꯎ ꯇꯕꯣ ꯑꯁ ꯅꯨꯡꯉꯥꯏꯔꯤꯕꯣ ꯅꯪꯕꯨ ꯋꯥꯔꯤ ꯁꯥꯟꯅꯗꯕ ꯀꯨꯏꯔꯦ
ꯅꯨꯡꯉꯥꯏꯔꯤꯌꯦ ꯅꯨꯡꯉꯥꯏꯔꯤꯌꯦ ꯀꯨꯏꯔꯦ ꯅꯪꯗꯤ ꯇꯣꯡꯗ ꯀꯣꯜ ꯇꯧꯔꯛꯅꯤꯁꯨ ꯈꯪꯗꯦ ꯑꯅꯥ ꯑꯌꯦꯛ ꯌꯥꯎꯗꯕ ꯅꯠꯇ꯭ꯔꯣ ꯅꯪꯕꯣ
ꯌꯥꯎꯗꯦ ꯌꯥꯎꯗꯦ ꯑꯩꯗꯣ ꯍꯟꯗꯛꯅꯦ ꯊꯕꯛꯇꯣ ꯈꯔ ꯆꯤꯟꯕ ꯑꯗꯨꯅꯅꯤꯅꯦ ꯑꯣꯐꯤꯁ ꯑꯃꯨꯛ ꯆꯠꯄ ꯌꯨꯝꯗꯁꯨꯅꯦ ꯑꯅꯥ ꯑꯌꯦꯛ ꯈꯔ ꯌꯥꯎꯔꯦ ꯑꯗꯨꯅꯅꯦ ꯑꯩꯁꯦ ꯋꯥꯔꯤ ꯁꯥꯟꯅꯕ ꯀꯩꯗꯧꯕ ꯑꯇꯣꯞꯄ ꯊꯕꯛ ꯂꯥꯡꯐꯥꯡ ꯆꯠꯊꯣꯛꯄꯁꯤ ꯏꯁꯪ ꯁꯪ ꯍꯪꯗ꯭ꯔꯦ ꯑꯗꯨꯅꯅꯦ ꯑꯩꯗꯣ ꯍꯟꯗꯛ ꯅꯣꯏꯒꯤ ꯌꯨꯝ ꯁꯦꯝꯖꯤꯂ ꯈꯣꯠꯆꯜꯂꯤꯅ ꯍꯧꯖꯤꯛ ꯇꯥꯕ ꯑꯗꯣ ꯑꯝꯇ ꯍꯪꯕ ꯂꯥꯛꯒꯦꯅ ꯀꯧꯕꯁꯦ ꯁꯨ ꯁꯪ ꯁꯪꯗꯕꯅꯦ ꯀꯃꯥꯏꯅ ꯇꯧꯅꯤ ꯍꯧꯖꯤꯛ ꯀꯌꯥꯝ ꯌꯥꯝ ꯁꯥꯖꯜꯂꯕ ꯀꯃꯥꯏꯅ ꯇꯧꯔꯕ
ꯂꯣꯏꯁꯤꯜꯂꯛꯑꯦ ꯂꯣꯏꯁꯤꯜꯂꯛꯑꯦ ꯁꯪꯗ꯭ꯔꯕꯅꯤꯅ ꯍꯦꯛ ꯌꯨꯝ ꯁꯪꯒꯥꯕꯗ ꯄꯨꯂꯞ ꯄꯨꯟꯅꯕ ꯕꯥꯇꯣꯟ ꯊꯥꯔꯛꯄ ꯇꯥꯔꯦꯗꯅ ꯑꯗꯨꯣ ꯀꯅꯥ ꯀꯅꯥ ꯉꯝꯗꯕꯅꯣ ꯌꯨꯝꯒꯤ ꯃꯤ ꯅꯥꯕ ꯌꯥꯎꯏꯕꯣ
ꯑꯁ ꯑꯩꯈꯣꯏ ꯏꯃꯥꯗꯣ ꯉꯝꯖꯂꯛꯇꯗꯅꯅꯦ ꯍꯣꯁꯄꯤꯇꯥꯜꯗꯁꯨꯅꯦ ꯊꯈꯥꯏ ꯑꯃ ꯍꯦꯟꯅ ꯂꯩꯈꯨꯔꯕꯅꯦ ꯉꯔꯥꯡ ꯅꯍꯥꯟꯗꯗꯤ ꯍꯜꯂꯛꯏꯕꯀꯣ ꯑꯗꯣ ꯈꯔ ꯐꯔꯦꯅ ꯍꯜꯂꯛꯄꯅꯦ ꯑꯗꯨꯒꯤꯁꯨ ꯍꯥꯏꯗꯤ ꯃꯥꯗꯣ ꯆꯠꯄ ꯈꯣꯠꯄ ꯉꯝꯗ꯭ꯔꯤ ꯃꯥꯗꯣꯥꯟ ꯊꯣꯔꯤꯉꯩ ꯃꯌꯥꯝꯗꯪ ꯅꯣꯡ ꯆꯨꯕꯁꯤꯗ ꯊꯕꯛꯇꯣ ꯇꯧꯕꯗꯨꯝ ꯇꯧꯕꯅꯨ ꯌꯥꯗꯕ ꯃꯁꯥꯁꯦ ꯇꯨꯃꯤꯟꯅꯁꯨ ꯂꯩ ꯂꯩꯅꯤꯡꯗꯕ ꯑꯗꯨꯅꯅꯦ ꯊꯥꯏꯅꯒꯤ ꯑꯍꯟ ꯑꯣꯏꯕꯅꯤꯅꯅꯦ ꯇꯨꯃꯤꯟꯅꯁꯨ ꯂꯩ ꯂꯩꯅꯤꯡꯗꯕꯅꯤꯅꯅꯦ ꯑꯩꯈꯣꯏ ꯆꯠ ꯆꯠꯂꯒꯅꯦ ꯊꯕꯛ ꯁꯨꯅꯕ ꯀꯩ ꯂꯩꯒꯦꯅ ꯊꯤꯕꯗꯅꯦ ꯅꯥꯟꯊꯨꯔꯕ ꯑꯗꯨꯗꯒꯤ ꯈ꯭ꯋꯥꯡꯗꯣ ꯈꯔ ꯁꯣꯛꯈꯤꯗꯅ ꯍꯣꯁꯄꯤꯇꯥꯜꯗ ꯀꯨꯏꯅ ꯂꯩꯔꯨꯔꯕꯅꯦ
ꯊꯥꯏꯅꯦ ꯑꯍꯜꯁꯦ ꯍꯦꯛꯇ ꯉꯥꯡꯅ ꯆꯠꯅꯕꯗꯤꯅꯦ ꯕꯦꯔꯥ ꯍꯦꯛꯇ ꯀꯥꯕꯅꯤ ꯇꯧꯔꯤꯁꯦ ꯑꯗꯣ ꯀꯩꯝꯇ ꯇꯧꯗ꯭ꯔꯕ꯭ꯔꯣ ꯍꯧꯖꯤꯛꯄꯣ ꯅꯪꯅꯁꯨ ꯄꯥꯎ ꯍꯥꯏꯔꯛꯇꯅꯤꯅ ꯈꯪꯗꯦ ꯇꯧꯔꯤꯁꯦ ꯑꯅꯥꯕ ꯍꯪꯕ ꯂꯥꯛꯀꯗꯧꯕꯁꯨ ꯏꯅꯦꯅ ꯀꯩꯝꯇ ꯂꯥꯛꯇꯦ ꯀꯥꯏꯅ ꯈꯜꯂꯝ ꯇꯥꯔꯤ ꯃꯤ
ꯑꯁ ꯑꯗꯨꯒꯤꯕꯨꯗꯤ ꯀꯩꯁꯨ ꯈꯟꯗꯦꯗ ꯍꯧꯖꯤꯛꯅꯦ ꯈꯔꯗꯤ ꯐꯔꯦ ꯑꯗꯣ ꯃꯊꯟꯇ ꯆꯠꯄ ꯉꯝꯗ꯭ꯔꯤꯌꯦ ꯌꯣꯠꯅ ꯊꯧꯔꯒ ꯆꯠꯂꯤꯌꯦ ꯑꯗꯨꯅꯅꯦ ꯁꯦꯕꯥꯗꯣ ꯈꯔ ꯆꯪꯉꯦ ꯌꯨꯝꯗꯁꯨꯅꯦ ꯑꯩꯈꯣꯏ ꯕꯕꯥꯒ ꯂꯩꯕꯗꯣ ꯕꯕꯥꯅꯁꯨ ꯀꯔꯤ ꯁꯦꯕꯥ ꯇꯧꯕꯅꯣ ꯇꯉꯅꯤ ꯅꯠꯇ꯭ꯔꯥ ꯑꯗꯨꯅꯅꯦ ꯑꯩ ꯊꯟꯅ ꯉꯥꯏꯔꯕꯅꯤꯅ ꯑꯩꯈꯣꯏ ꯆꯍꯣꯏ ꯇꯝꯄꯥꯛ ꯏꯃꯥ ꯏꯅꯥꯎꯅꯨꯄꯤꯁꯨ ꯂꯩꯇ꯭ꯔꯕꯅꯤꯅꯅꯦ ꯐꯔꯛ ꯇꯥꯔꯒ ꯑꯩꯅ ꯌꯨꯝꯗ ꯂꯩꯕ ꯑꯗꯨꯝ ꯊꯣꯛꯑꯕꯅꯤꯅꯅꯦ ꯍꯦꯛꯇ ꯍꯟꯅ ꯌꯦꯡꯅꯕꯤ ꯂꯩꯕꯅꯣ ꯀꯃꯥꯏꯅ ꯇꯧꯅꯤ ꯑꯗꯨꯅꯅꯦ ꯑꯩꯁꯦ ꯑꯣꯐꯤꯁ ꯑꯃꯨꯛ ꯊꯕꯛ ꯆꯠꯅꯕ ꯍꯣꯠꯅ ꯃꯣꯏ ꯑꯃꯨꯛ ꯌꯦꯡꯅꯕ ꯍꯣꯠꯅ ꯑꯩꯁꯦ ꯀꯣꯛꯍꯩ ꯈꯪꯗ꯭ꯔꯕꯅꯤ
ꯅꯪꯒꯤ ꯄꯥꯈꯠꯀꯟꯕꯤꯗꯨꯗꯤ ꯐꯠꯇ꯭ꯔꯤꯕꯣ ꯍꯧꯖꯤꯛꯐꯥꯎꯕ ꯍꯟꯗ꯭ꯔꯤꯕꯔꯣ ꯑꯗꯨꯒꯗꯤ ꯇꯧꯔꯨꯔꯨꯅꯨꯀꯣ ꯑꯗꯨꯝꯅꯦ ꯇꯞꯅ ꯏꯅꯅꯦ ꯐꯥꯊꯔꯒ ꯑꯗꯨꯝ ꯇꯧ ꯀꯩꯁꯨꯝ ꯇꯧꯔꯏꯁꯦ ꯑꯍꯟꯒ ꯑꯣꯏꯁꯤꯜꯂꯛꯄꯒꯤ ꯑꯣꯏꯁꯟꯕ ꯋꯥꯕꯩ ꯋꯥꯅꯤ ꯏꯅꯤ ꯍꯣꯏ ꯃꯁꯥꯁꯨ ꯑꯗꯨꯝ ꯀꯜꯂꯤꯗꯨꯕꯨ ꯀ ꯇꯧꯔꯦ ꯀꯩꯝ ꯇꯧꯔꯦ ꯑꯗꯨꯒꯤꯗꯤ ꯈꯔ ꯈ ꯈꯔ ꯈ ꯄꯣꯊꯥꯎꯅꯁꯨ ꯑꯍꯟꯁꯨ ꯁꯦꯟꯅꯒꯗꯧꯅꯤ ꯌꯨꯝꯁꯨ ꯁꯦꯟꯅꯗ ꯌꯥꯗꯦ ꯊꯕꯛꯁꯨ ꯇꯧꯗ ꯌꯥꯗꯦ ꯑꯗꯨ ꯑꯣꯏꯔꯁꯨꯅꯦ ꯅꯁꯥꯗꯣ ꯀꯩꯅꯣ ꯌꯥꯝ ꯇꯧꯈꯤꯗꯕꯅꯦ ꯑꯗꯨꯅ ꯑꯗꯨꯅꯦ ꯍꯧꯖꯤꯛ ꯌꯥꯔꯤꯈꯩꯗꯤꯅꯦ ꯑꯗꯨꯝ ꯄꯣꯊꯥꯅꯕꯁꯨ ꯍꯣꯠꯅꯧ ꯆꯥꯕ ꯊꯛꯄꯗꯣ ꯆꯥꯡ ꯅꯥꯏꯌꯨ
ꯍꯣꯏ ꯍꯣꯏ ꯑꯩꯁꯨ ꯀꯟꯅꯗꯤ ꯍꯣꯠꯅꯔꯤ ꯑꯗꯨꯣ ꯊꯕꯛꯁꯦ ꯏꯊꯟꯇ ꯇꯧꯔꯛꯄꯅꯤꯅꯅꯦ ꯍꯦꯛꯇ ꯉꯝꯗꯕꯀꯣ ꯍꯥꯏꯗꯤ ꯃꯇꯦꯡ ꯄꯥꯡꯕꯤꯅꯕ ꯀꯅꯥꯅꯣꯝ ꯂꯩꯔꯗꯤꯅꯦ ꯑꯩꯁꯨ ꯈꯔ ꯐꯗꯧꯗꯣ ꯋꯥꯗꯪ ꯇꯥꯊꯣꯛ ꯇꯥꯁꯤꯟ ꯇꯧꯅꯔꯁꯨ ꯍꯥꯏꯗꯤ ꯏꯃꯥ ꯍꯣꯏꯒ ꯋꯥ ꯇꯥꯟꯅꯕꯗꯨꯗꯤ ꯃꯣꯏꯗꯤ ꯐꯝꯃꯒ ꯂꯩꯔꯦ ꯈꯨꯠ ꯁꯥꯗꯤ ꯀꯩꯝ ꯌꯥꯎꯗ꯭ꯔꯕꯅꯤꯅ ꯊꯕꯛꯇꯣ ꯇꯧꯔꯁꯨ ꯑꯩꯅ ꯂꯣꯏ ꯇꯧꯔꯦ ꯑꯗꯨꯅꯅꯦ ꯑꯩꯁꯦ ꯑꯣꯐꯤꯁꯀꯤ ꯊꯕꯛꯁꯨ ꯃꯌꯥꯝ ꯅꯟꯖꯂꯒ ꯂꯩꯔꯕꯅꯤ ꯇꯧꯔꯤꯁꯦ ꯑꯗꯨꯗꯨꯅ ꯃꯁꯥꯁꯦ ꯌꯥꯝ ꯁꯥꯔꯦ ꯍꯧꯖꯤꯛꯁꯦ ꯍꯧꯁꯦ ꯃꯣꯏꯁꯦ ꯇꯣꯉꯥꯟꯅ ꯅꯔꯁꯀꯨꯝꯕ ꯅꯦꯛꯑꯒ ꯑꯣꯏꯅ ꯁꯦꯟꯅꯍꯟꯕꯤꯗꯣ ꯑꯗꯨ ꯇꯧꯔꯁꯤ ꯌꯥꯅꯕ ꯋꯥꯈꯜ ꯈꯜꯂꯛꯑꯕꯅꯦ ꯑꯗꯨ ꯑꯃꯨꯛ ꯑꯩꯁꯦ ꯈꯣꯏꯁꯦ ꯍꯣꯏꯒ ꯋꯥꯔꯤ ꯁꯥꯟꯅꯔꯒ ꯇꯧꯔꯒꯦ ꯇꯁꯦꯡꯅ ꯑꯩꯁꯦ ꯋꯥꯔꯦ ꯉꯝꯃꯔꯣꯏ ꯍꯥꯏꯔꯒꯦ ꯇꯧꯕꯅꯦꯕ ꯑꯗꯨꯅ ꯐꯗꯣꯏꯔꯥ ꯑꯩꯁꯤꯕꯨ ꯀꯃꯥꯏꯅ ꯇꯧꯗꯣꯏꯅꯣ
ꯃꯇꯥꯡꯅ ꯌꯥꯗ꯭ꯔꯒꯗꯤ ꯑꯗꯨꯁꯨ ꯍꯦꯛꯇ ꯇꯧꯕ ꯌꯥꯏꯌꯦ ꯍꯥꯟꯅꯒꯤ ꯍꯥꯟꯅꯒꯤ ꯑꯗꯨꯝ ꯑꯗꯨꯃꯥꯏꯅ ꯇꯧꯔꯒ ꯐꯖꯅ ꯌꯦꯡꯁꯤꯟꯕꯤꯅꯤ ꯌꯦꯡꯁꯤꯟꯕꯤꯔꯣꯏꯒ ꯇꯧꯅꯕꯗꯣ ꯑꯗꯨ ꯍꯧꯖꯤꯛꯇꯤ ꯀꯔꯤꯝ ꯂꯩꯇ꯭ꯔꯕꯗꯤ ꯑꯗꯨꯝ ꯑꯗꯨꯒꯤ ꯑꯣꯏꯅꯒ ꯇꯣꯉꯥꯟꯅ ꯑꯍꯟꯒꯒꯤ ꯁꯦꯕꯥ ꯇꯧꯅꯕꯅꯤ ꯀꯥꯏꯅꯅꯦ ꯑꯗꯨꯝꯅꯦ ꯇꯝꯕ ꯈꯣꯠꯄ ꯃꯣꯏꯒꯤ ꯇ꯭ꯔꯦꯅꯤꯡ ꯆꯠꯄ ꯈꯣꯠꯄ ꯀꯥꯏꯗ ꯌꯥꯝ ꯂꯩꯔꯕꯅꯦ ꯑꯗꯨꯒꯤꯗꯤ ꯑꯗꯨꯝ ꯑꯥꯗ ꯊꯝꯃꯨꯗ꯭ꯔꯒꯁꯨ ꯌꯨꯝꯗ ꯀꯧꯔꯒ ꯁꯦꯟꯅꯕꯤꯕ ꯑꯗꯨꯝ ꯌꯥꯏꯗ ꯑꯗꯨꯒꯤꯗꯤ ꯍꯥꯏꯗꯤ ꯑꯗꯨꯒꯤ ꯇꯣꯉꯥꯟꯅꯁꯨ ꯁꯥꯡꯉꯥꯕꯅꯦꯕꯥ ꯑꯗꯨꯗꯨꯅ ꯏꯆꯦꯍꯣꯏꯒꯁꯨ ꯐꯖꯅ ꯇꯥꯟꯅꯔꯒꯅꯦ ꯅꯪꯅ ꯐꯅꯤꯗꯣ ꯈꯜꯂꯣ ꯍꯥꯏꯗꯤ ꯅꯥꯊꯟꯇ ꯂꯩꯔꯛꯄꯅꯤꯅ ꯑꯃꯒ- ꯑꯃꯒ ꯆꯦꯟꯕꯗ ꯍꯦꯛ ꯈꯤꯇꯗꯅꯦ ꯍꯌꯦꯡ ꯋꯥꯏ ꯏꯍꯦ ꯍꯥꯏꯈꯤꯗꯧ ꯁꯔꯨꯛꯄꯨꯗꯤ ꯑꯗꯨꯝ ꯐꯅꯕꯗꯣ ꯇꯥꯟꯅꯔꯒ ꯂꯣꯏꯔꯦ ꯀꯔꯤꯝ ꯈꯜꯂꯨꯅꯣ ꯑꯗꯨꯒꯤꯗꯤ꯫
ꯍꯣꯏ - ꯍꯣꯏ ꯑꯗꯨꯃꯥꯏꯅ ꯇꯧꯔꯒꯅꯦ ꯑꯊꯨꯕꯗ ꯑꯗꯨꯃꯥꯏꯅ ꯇꯧꯗ꯭ꯔꯗꯤ ꯑꯩꯗꯣ ꯌꯥꯔꯔꯣꯏ ꯑꯩ ꯑꯣꯏꯅ ꯅꯥꯔꯛꯇꯅꯅꯦ ꯑꯩ ꯑꯣꯏꯅ ꯍꯣꯁꯄꯤꯇꯥꯜ ꯌꯧꯕ ꯁꯣꯏꯅꯔꯥꯔꯣꯏ ꯑꯩꯁꯦ ꯋꯥꯃꯟꯒꯔꯦꯕ ꯑꯗꯨꯅꯅꯦ ꯀꯣ ꯍꯥꯏꯗꯤ ꯃꯣꯏꯗꯣ ꯅꯥꯔꯒꯁꯨ ꯂꯩꯔꯕꯅꯤꯅ ꯁꯦꯟ ꯊꯨꯝꯒꯤ ꯃꯁꯥ ꯃꯊꯥ ꯁꯥꯗ꯭ꯔꯁꯨ ꯋꯥꯈꯜꯗꯣ ꯑꯗꯨꯝ ꯋꯥꯔꯒ ꯂꯩꯔꯕꯅꯤꯅ ꯏꯁꯥꯁꯦ ꯄꯪꯁꯣꯟꯗꯁꯨ ꯁꯣꯟꯊꯔꯦ ꯑꯗꯨꯅ ꯌꯥꯝ ꯅꯨꯡꯉꯥꯏꯇ꯭ꯔꯦꯕ ꯑꯩꯁꯦ ꯑꯗꯨꯒꯤꯅꯦ ꯑꯗꯣ ꯑꯗꯨꯃꯥꯏꯅ ꯅꯔꯁꯀꯨꯝꯕ ꯑꯃ ꯑꯣꯏꯅ ꯅꯦꯛꯄꯅ ꯐꯔꯅꯤ ꯄꯩꯁꯥꯗꯣ ꯃꯣꯏ ꯑꯗꯨꯝ ꯂꯧꯖ ꯖꯔꯅꯤ ꯍꯥꯏꯗꯤ ꯃꯣꯏ ꯂꯧꯅꯤꯡꯕꯗꯣ ꯀꯌꯥ ꯌꯥꯝ ꯂꯧꯔꯨꯅꯤ ꯃꯌꯥꯝ ꯂꯧꯖꯕꯗ ꯑꯗꯨꯝ ꯂꯧꯗꯣꯏ ꯑꫭꯏꯔꯝꯅꯤ ꯑꯗꯨꯃꯥꯏꯅ ꯇꯧꯕꯅ ꯐꯔꯅꯤ ꯑꯩꯁꯦ꯫
ꯐꯔꯅꯤ - ꯐꯔꯅꯤ ꯄꯩꯁꯥꯒꯤ ꯉꯥꯛ ꯈꯜꯂꯨꯕ ꯌꯥꯕ ꯅꯠꯇꯦ ꯄꯩꯁꯥꯁꯤꯗꯤꯅꯦ ꯑꯗꯨꯝ ꯇꯥꯜꯂꯒ ꯐꯪꯕꯅꯤ ꯏꯃꯨꯡ ꯑꯃꯗ ꯄꯨꯂꯞ ꯍꯦꯛ ꯑꯃꯈꯛꯇꯅ ꯆꯦꯟꯕ ꯍꯥꯏꯕꯁꯤꯁꯨ ꯌꯥꯕ ꯅꯠꯇꯦ ꯍꯥꯏꯗꯤ ꯏꯁꯨꯡ ꯏꯃꯥꯟꯅꯕꯗꯤ ꯂꯦꯡꯒꯥꯅꯤ ꯍꯥꯏꯕꯗꯤ ꯐꯩ ꯑꯍꯟ ꯍꯥꯏꯁꯤꯗꯤ ꯈꯤꯇꯪ ꯁꯣꯏꯕꯁꯨ ꯌꯥꯗꯦ ꯋꯥꯁꯨ ꯑꯗꯨꯝ ꯄꯦꯠꯄꯅꯤ ꯑꯩꯈꯣꯏꯅ ꯈꯤꯇꯪ ꯁꯣꯏꯔꯨꯔꯦ ꯃꯣꯏꯅ ꯍꯦꯟꯅ ꯁꯥꯎꯒꯠꯂꯒ ꯑꯉꯥꯡ ꯑꯣꯟꯊꯣꯔꯛꯑꯕꯅꯤ ꯃꯣꯏꯗꯤ ꯑꯗꯨ ꯅꯃꯥꯟꯅꯕꯁꯨ ꯌꯥꯗꯒꯨꯝ ꯇꯧ ꯑꯗꯨꯝ ꯑꯗꯨꯃꯥꯏꯅ ꯇꯧꯔꯁꯤ ꯏꯁꯥ ꯏꯁꯥ ꯁꯣꯛꯑꯒꯅꯦ ꯑꯗꯨꯝꯞ ꯄꯨꯟꯅ ꯀꯨꯜꯂꯒ ꯂꯩꯗꯧ ꯁꯔꯨꯛꯄꯨꯗꯤꯅꯦ ꯐꯅꯕ ꯐꯅꯕ ꯍꯥꯏꯗꯨꯅꯦ ꯏꯃꯥꯍꯣꯏꯗꯁꯨ ꯍꯪꯉꯣ ꯃꯣꯏꯅ ꯄꯥꯝꯗ꯭ꯔꯒꯁꯨꯅꯦ ꯁꯤꯅꯤ ꯁꯤꯅꯤ ꯁꯨꯃꯥꯏ ꯁꯨꯃꯥꯏꯅ ꯇꯧꯕꯅꯤ ꯍꯥꯏꯕꯗꯣ ꯐꯖꯅ ꯋꯥ ꯍꯥꯏꯅꯔꯒ ꯂꯣꯏꯔꯦ ꯃꯣꯏꯁꯨ ꯑꯗꯨꯝ ꯌꯥꯔꯛꯀꯅꯤꯗ ꯑꯗꯨꯒꯤꯗꯤ꯫
ꯍꯣꯏ ꯑꯗꯨꯃꯥꯏꯅ ꯇꯧꯔꯁꯦ ꯑꯩꯗꯣ ꯃꯊꯥ ꯁꯥꯕ ꯈꯔ ꯐꯅꯕ ꯍꯥꯏꯗꯤ ꯍꯧꯖꯤꯛꯇ ꯑꯩꯗꯣ ꯑꯗꯨꯃꯥꯏꯅ ꯃꯣꯏ ꯁꯦꯟꯔ ꯂꯩꯔꯒ ꯑꯩꯒꯤꯗꯕꯛꯇꯁꯨ ꯀꯥꯏꯔꯛꯑꯅꯤ ꯑꯩ ꯍꯦꯟꯅ ꯃꯊꯥ ꯁꯥꯔꯅꯤ ꯑꯗꯨꯅ ꯑꯩꯉꯣꯟꯗ ꯈꯔ ꯀꯣꯝꯅꯕ ꯁꯤꯟꯗꯕ ꯌꯥꯔꯔꯣꯏꯕꯑꯗꯨ ꯐꯔꯦ ꯑꯩꯒꯤꯁꯤꯅ ꯑꯩꯒꯤ ꯑꯣꯏꯈꯔꯦ ꯅꯪꯒꯤ ꯌꯨꯝꯗꯣ ꯑꯩ ꯄꯩꯁꯥ ꯌꯥꯝꯅ ꯆꯪꯉꯦꯁꯨ ꯇꯥꯏ ꯃꯔꯝꯗ ꯃꯊꯣꯟ ꯀꯌꯥ ꯁꯥꯔꯤꯅꯣ ꯅꯪꯒꯤ ꯑꯉꯥꯡ ꯀꯌꯥ ꯁꯨꯔꯒꯦ ꯑꯩꯕꯨ ꯀꯥꯎꯊꯣꯛꯈ꯭ꯔꯦꯅꯦ ꯃꯣꯏꯈꯩꯒꯤ ꯑꯃꯃꯝꯒ ꯁꯥꯔꯤꯕꯣ ꯅꯪꯒ ꯃꯊꯣꯟꯒꯗꯣ ꯄꯩꯁꯥ ꯌꯥꯝ ꯆꯪꯉꯦ ꯍꯥꯏꯅ ꯇꯥꯏ ꯑꯗꯨꯅꯤꯅꯦ ꯑꯩꯅ ꯍꯪꯉꯛꯏꯁꯦ꯫
ꯑꯉꯥꯡꯗꯤ ꯑꯅꯤꯈꯛꯇꯅꯤꯗ꯫ ꯍꯣꯏ ꯃꯣꯏꯒꯤꯁꯨ ꯁꯥꯔꯤꯉꯩ ꯁꯤꯗ ꯀꯗꯧꯔꯨꯒꯅꯣ ꯍꯥꯏꯗꯨꯅꯅꯦ ꯑꯗꯨꯝ ꯁꯥꯔꯦ ꯃꯊꯣꯟ ꯑꯅꯤꯃꯨꯛ ꯁꯨꯃꯥꯏꯅ ꯇꯧꯕꯅꯦ ꯑꯗꯨꯗꯣ ꯃꯃꯥꯡꯒꯤ ꯁꯪꯒꯣꯏ ꯀꯩꯀꯥꯁꯨ ꯈꯔ ꯍꯥꯞꯄ ꯑꯗꯨꯃꯥꯏꯅ ꯑꯗꯒꯤ ꯑꯗꯨꯝ ꯀꯩꯗꯧꯔꯨꯅꯤ ꯍꯧꯖꯤꯛꯇꯤ ꯍꯨꯔꯥꯟ ꯆꯤꯊꯤꯁꯨ ꯈꯔ ꯀꯟꯅꯔꯦ ꯑꯗꯨꯗꯨꯅꯅꯦ ꯋꯥꯜꯗꯣ ꯈꯥꯀꯠꯂꯒ ꯒꯦꯠ ꯀꯩꯀꯥ ꯆꯟꯕ ꯈꯣꯠꯄ ꯑꯃ ꯑꯃ ꯇꯧꯕꯗꯨꯗꯅꯦ ꯑꯗꯨꯃꯥꯏꯅ ꯇꯧꯕꯅꯤꯗ ꯑꯗꯨꯒ ꯄꯩꯁꯥꯗ ꯍꯦꯛ ꯁꯥꯔꯤꯉꯩꯁꯤꯗ ꯈꯔ ꯐꯖꯅ ꯁꯥꯥꯟꯅꯕꯅꯅꯦ ꯈꯔ ꯃꯤꯗꯣ ꯑꯈꯪ ꯑꯍꯩꯗꯣ ꯏꯟꯖꯤꯅꯤꯌꯥꯔꯒꯨꯝꯕ ꯑꯣꯏꯔꯣ ꯑꯃ ꯑꯣꯏꯔꯣ ꯈꯔ ꯇꯥꯟꯅꯔꯒ ꯁꯥꯔꯦ ꯐꯖ ꯑꯗꯨꯅ ꯄꯩꯁꯥꯗꯤ ꯈꯔꯗꯤ ꯆꯪꯗꯤ ꯆꯪꯊꯣꯛꯈ꯭ꯔꯦ ꯑꯗꯣ ꯂꯣꯟꯁꯨ ꯂꯧꯕꯅꯤ ꯑꯗꯨꯗꯨꯅ ꯈꯪꯗꯦ ꯇꯧꯔꯤꯁꯦ ꯌꯨꯝꯕꯨꯗꯤ ꯁꯥꯕ ꯂꯣꯏꯁꯤꯜꯂꯛꯑꯦ ꯍꯥꯏꯕꯕꯨꯅꯦ ꯍꯌꯦꯡ ꯂꯣꯟꯗꯣ ꯑꯃꯨꯛ ꯊꯥꯒꯤ ꯁꯤꯒꯤ ꯑꯃ ꯑꯃ ꯁꯤꯡꯕ ꯈꯣꯠꯄꯅ ꯑꯗꯨꯒꯤ ꯑꯃꯨꯛ ꯃꯊꯥꯅꯤ ꯁꯥꯗꯣꯔꯤꯕꯁꯦ꯫
ꯑꯁ ꯑꯗꯨꯒꯤꯗꯨ ꯀꯔꯤꯝ ꯈꯟꯗꯣꯏꯅꯣꯏ ꯍꯥꯏꯗꯤ ꯅꯁꯥꯒꯤ ꯊꯕꯛ ꯑꯃ ꯇꯧꯖꯔꯒ ꯄꯩꯁꯥ ꯇꯣꯂꯣꯞ ꯐꯪꯉꯤꯕꯅꯤꯅ ꯑꯗꯨꯒꯤꯅꯦ ꯃꯊꯥ ꯀꯔꯤꯝ ꯁꯥꯔꯨꯅꯣ ꯃꯇꯝ ꯈꯔ ꯄꯩꯁꯥꯗꯣ ꯂꯣꯟꯒꯤ ꯀꯛ ꯆꯒꯔ꯭ꯖꯨ ꯑꯗꯨꯝ ꯁꯦꯟꯅꯕꯗꯤ ꯀꯣꯟꯅꯗ ꯌꯥꯝ ꯂꯦꯝ ꯄꯥꯝꯅꯗ꯭ꯔꯁꯨ ꯍꯥꯏꯗꯤ ꯌꯨꯝꯗꯨꯃ ꯐꯖꯟꯅ ꯁꯥꯕ ꯉꯝꯍꯧꯋꯤ ꯑꯗꯨ ꯋꯥꯔꯁꯨ ꯋꯥꯅ ꯑꯗꯨ ꯐꯔꯕꯅꯤ ꯃꯤꯉꯣꯟꯗꯒꯤ ꯄꯨꯗꯕꯤ ꯁꯦꯟꯗꯣꯏ ꯇꯧꯗꯕꯤ ꯑꯗꯨꯅ ꯈ꯭ꯋꯥꯏ ꯐꯔꯕꯅꯤꯀꯣ ꯑꯩꯁꯨꯅꯦ ꯍꯌꯦꯡ ꯑꯩꯗꯤ ꯌꯨꯝ ꯄꯥꯟꯗꯔ꯭ꯤꯅꯤꯅ ꯈꯔ ꯐꯩ ꯑꯗꯨꯒ ꯅꯣꯏ ꯅꯣꯏꯗꯤ ꯄꯥꯜꯂꯕꯅꯤꯅ ꯈꯔꯕꯨꯗꯤ ꯋꯥꯔꯅꯤ ꯑꯩꯖꯨ ꯑ ꯍꯌꯦꯡꯋꯥꯏ ꯑꯗꯨꯃꯥꯏꯅ ꯅꯣꯏꯒꯤ ꯃꯇꯝꯗ ꯌꯧꯔꯛꯈꯤꯗꯣꯏꯅꯦ ꯑꯗꯨ ꯈꯟꯕꯗ ꯃꯊꯕꯨ ꯁꯥꯏꯗ ꯫
ꯀꯩꯗꯔꯨ ꯄꯨꯟꯁꯤꯅꯦꯅ ꯈꯟꯇꯣꯛꯑꯒꯅꯦ ꯑꯗꯨꯝ ꯍꯦꯛ ꯇꯧꯔꯕꯅꯤ ꯌꯨꯝ ꯑꯃ ꯏꯟꯊꯤ ꯅꯨꯡꯉꯥꯏꯅ ꯁꯥꯔꯒ ꯍꯦꯛ ꯂꯩꯕꯁꯤꯅ ꯋꯥꯈꯜꯁꯨ ꯍꯦꯛꯅꯦ ꯇꯥꯏꯗꯅ ꯑꯗꯨꯅꯤꯗ ꯑꯗꯨ ꯅꯪꯁꯨꯅꯤ ꯍꯥꯏꯕꯩ ꯋꯥꯅꯤ ꯍꯟꯗꯛꯇꯤ ꯏꯃꯥ ꯍꯣꯏ ꯈꯔ ꯃꯁꯥ ꯐꯒꯠꯂꯛꯄꯒ ꯅꯪꯒꯤ ꯁꯨꯇꯪ ꯇꯥꯕ ꯑꯃ ꯈꯪꯅꯕꯅꯦ ꯇꯧꯕꯅꯗꯤ ꯐꯗꯤ ꯐꯔꯕꯅꯤꯀꯣ ꯏꯃꯥꯟꯅꯕꯤ ꯇꯤꯟꯅꯔꯛꯄꯁꯤꯗ ꯌꯦꯡꯉꯣ ꯅꯪ ꯈꯛꯇ ꯉꯥꯏꯍꯧꯔꯕꯅꯤ ꯍꯧꯖꯤꯛꯀꯥꯟ꯫
ꯑꯣ ꯑꯁ ꯃꯇꯥꯡꯅ ꯌꯥꯗ ꯇꯧꯔꯤꯅꯤꯅꯦ ꯅꯣꯏꯕꯨ꯫ ꯍꯥꯏꯗꯤ ꯑꯩꯗꯣ ꯑ ꯌꯨꯝꯗ ꯀꯅꯥꯝꯇ ꯂꯩꯇꯝꯅꯤꯅꯥ ꯀꯃꯥꯏꯅ ꯃꯣꯏ ꯈꯛꯇ ꯊꯥꯗꯣꯛ ꯑꯃꯒ ꯃꯣꯏꯅꯦ ꯍ ꯌꯨꯝ ꯄꯥꯟꯕꯅꯦꯅ ꯆꯠꯈꯤꯅꯦ ꯑꯗꯨꯅꯅꯦ꯫
ꯑꯗꯨꯅꯕꯨ ꯍꯥꯏꯔꯤꯁꯤꯅꯦ ꯑꯗꯨꯅꯕꯨ ꯍꯥꯏꯔꯤꯁꯤ ꯏꯃꯥ ꯏꯅꯦ ꯍꯣꯏꯗꯣ ꯍꯟꯗꯛꯇꯤ ꯐꯔꯛꯄꯒꯅꯦ ꯈꯟꯅꯕ ꯇꯧꯔꯁꯦꯅ ꯑꯗꯨꯝ ꯈꯪꯗꯦꯗ ꯐꯅꯕ ꯐꯅꯕꯗꯣ ꯇꯧꯔꯁꯤ ꯑꯩꯈꯣꯏꯒꯤ ꯍꯥꯏꯕꯨ ꯈꯔꯗꯤ ꯊꯦꯡꯗꯔꯒꯨꯝ ꯁꯤꯗ ꯂꯩꯔꯦ꯫
ꯍꯣꯏ ꯍꯣꯏ ꯑꯩꯖꯨ ꯑꯝꯇ ꯎ ꯈꯟꯒꯤꯒꯦ ꯋꯥꯈꯜꯁꯦ ꯐꯅ ꯑꯗꯨꯝ ꯇꯔꯤꯅꯦ ꯍꯦꯛꯇ ꯈꯨꯗꯛꯇ ꯂꯦꯞꯁꯜꯂꯒ ꯇꯧꯕꯁꯨ ꯉꯝꯗꯦ ꯑꯉꯥꯡ ꯃꯆꯥꯅ ꯁꯥꯟꯅꯕꯒꯤ ꯊꯕꯛꯁꯨ ꯅꯠꯇ꯭ꯔꯕꯅꯤꯅ ꯍꯧꯖꯤꯛꯇꯤ ꯑꯗꯨꯅꯅꯦ꯫ ꯑꯗꯨꯕꯁꯦ ꯋꯥꯈꯜ ꯌꯥꯝ ꯈꯟꯗ꯭ꯔꯗꯤ ꯑꯁꯦ ꯃꯊꯥ ꯌꯥꯝ ꯁꯥꯗꯣꯏꯅꯤ ꯍꯥꯏꯁꯦ ꯐꯖꯅ ꯈꯟꯍꯧꯗꯔ꯭ꯗꯤ ꯍꯧꯖꯤꯛ ꯍꯌꯦꯡ ꯋꯥꯏ ꯅꯤꯉꯝꯃꯛꯇꯕ
ꯑꯗꯨ ꯍꯧꯖꯤꯛ ꯅꯪꯕꯨ ꯀꯔꯤ ꯀꯔꯤ ꯇꯧꯔꯤꯒꯦ ꯀꯩꯗꯧꯔꯝꯃꯤꯅꯣ?
ꯑꯩꯔꯣ ꯆꯥꯛ ꯆꯥꯊꯣꯛꯄꯒꯤ ꯍꯛꯆꯤꯜ ꯂꯦ ꯑꯩꯅ ꯋꯥꯔꯦꯅ ꯄꯣꯊꯥꯗꯧꯅꯤ ꯉꯛ ꯂꯩꯔꯒ꯫
ꯄꯣꯊꯥꯎ ꯄꯣꯊꯥꯎ ꯐꯖꯅ ꯇꯨꯝꯕꯁꯤꯗꯅꯦ ꯃꯄꯨꯡ ꯐꯥꯅ ꯇꯨꯝꯗ꯭ꯔꯒꯗꯤ ꯅꯁꯥꯗꯣ ꯁꯣꯛꯂꯛꯀꯗꯅꯤ ꯐꯖꯅ ꯑꯗꯨꯝꯅꯦ ꯇꯨꯝꯅꯕ ꯍꯣꯠꯅꯧ ꯆꯥꯕꯗꯨꯁꯨꯅꯦ ꯍꯥꯎꯋꯤ ꯍꯥꯎꯇꯦꯒ ꯊꯤꯔꯨꯔꯅꯨ ꯑꯗꯨꯝ ꯌꯥꯅ ꯌꯥꯅꯕ ꯆꯥꯁꯤꯜꯂꯨ꯫
ꯍꯣꯏ ꯍꯣꯏ ꯑꯩꯖꯨꯅꯦ ꯅꯣꯡꯐꯥꯗꯣꯛ ꯅꯣꯏ ꯌꯨꯝ ꯁꯥꯕꯗꯣ ꯀꯃꯥꯏ ꯀꯃꯥꯏꯅ ꯇꯧꯕꯅꯣ ꯌꯦꯡꯕ ꯂꯥꯛꯑꯒꯦ ꯑꯗꯣ ꯅꯣꯏ ꯑꯩꯈꯣꯏꯗ ꯂꯥꯛꯅꯤꯅ ꯍꯥꯏꯕꯗꯣ ꯅꯣꯏ ꯂꯥꯛꯇꯧꯗꯗꯨ ꯃꯇꯝ ꯍꯥꯏꯔꯣꯑꯣ ꯑꯩꯗꯣ ꯁꯨꯇꯤ ꯅꯨꯃꯤꯠ ꯇꯥꯗ꯭ꯔꯁꯨ ꯁꯨꯇꯤꯗ ꯑꯗꯨꯝ ꯂꯧꯅꯕ ꯇꯧꯔꯝꯃꯒꯦ ꯑꯗꯨꯃꯥꯏꯅ ꯅꯣꯏꯅ ꯍꯥꯏꯅꯔꯁꯤꯀꯣ꯫
ꯍꯣꯏ ꯍꯣꯏ ꯍꯥꯏꯅꯔꯁꯤ ꯍꯥꯏꯅꯔꯁꯤ꯫
ꯑꯣ ꯑꯗꯨꯗꯤ ꯊꯝꯃꯒꯦꯀꯣ꯫